ꯍꯜꯂꯣ ꯂꯧꯕꯨꯛꯇ ꯁꯨꯝ ꯂꯩꯁꯥꯕꯤ ꯌꯦꯡꯕ ꯆꯠꯂꯤꯌꯦ ꯎꯝ ꯐꯪꯗꯦꯗ
ꯀꯔꯤꯒꯤ ꯌꯦꯡꯕ ꯆꯠꯂꯒ ꯐꯪꯗꯦ ꯍꯥꯏꯕꯗꯨꯗꯤ ꯆꯨꯝꯗꯦꯍꯦ
ꯂꯩꯁꯥꯕꯤ ꯂꯩꯕ꯭ꯔꯅꯦ ꯅꯪꯁꯨ ꯈꯜꯂꯨꯅꯦꯍꯦ
ꯅꯪꯅ ꯍꯥꯏꯕꯒꯤ ꯑꯩꯗꯤ ꯁꯨꯝ ꯍꯪꯕꯅꯤꯗ
ꯀ꯭ꯂꯥꯁ ꯆꯠꯄꯗ ꯅꯨꯡꯉꯥꯏꯕ꯭ꯔꯣ
ꯍꯣꯏ
ꯅꯨꯄꯥ ꯌꯦꯡꯕ꯭ꯔꯥ ꯅꯪ
ꯅꯨꯄꯥꯁꯨ ꯌꯦꯡꯏ ꯅꯨꯄꯤꯁꯨ ꯌꯦ ꯂꯥꯏꯔꯤꯛꯁꯨ ꯌꯦꯡꯉꯦ ꯑꯣꯖꯥꯁꯨ ꯌꯦ
ꯑꯗꯨ ꯀꯩꯒꯤ ꯑꯩꯒꯤ ꯊꯃꯣꯏꯗꯤ ꯌꯦꯡꯗꯕ
ꯀ ꯎꯌꯦꯗ ꯔꯦꯗ ꯔꯦꯗ ꯀꯥꯂꯔ ꯑꯣꯏꯅ ꯂꯩꯌꯦ
ꯍꯥ ꯍ ꯑꯁ
ꯏ ꯏꯅ ꯄꯨꯡ ꯊꯥꯛꯅꯂꯦ
ꯑꯗꯨ ꯅꯣꯏ ꯀ꯭ꯂꯥꯁ ꯍꯧꯕꯁꯦ ꯄꯨꯡ ꯀꯌꯥꯗ ꯍꯧꯒꯦꯕ
ꯅꯥꯏꯟ
ꯑꯝ
ꯅꯥꯏꯟ ꯇꯨ ꯅꯥꯏꯟ ꯇꯨ ꯇꯨꯋꯜꯚ ꯃꯥꯔꯛ ꯑꯃꯗꯤ ꯏꯂꯚꯦꯟ
ꯅꯨꯡꯉꯥꯏꯅꯤ ꯑꯗꯨꯗꯤ
ꯍꯣꯏ ꯅꯨꯡꯉꯥꯏꯅꯦ
ꯑꯈꯣꯏ ꯃꯇꯝꯗꯤꯀꯣ ꯄꯨꯡ ꯑꯩ ꯄꯂꯥꯁ ꯂꯧꯋꯦꯕ ꯄꯨꯡ ꯑꯍꯨꯝ ꯐꯥꯎ ꯑꯗꯨꯝ ꯀ꯭ꯂꯥꯁ ꯇꯧꯋꯦꯕ ꯑꯗꯨꯒꯤ ꯋꯥꯏ
ꯌꯥꯝꯗꯔ ꯇꯧꯋꯦꯗ ꯑꯈꯣꯏꯒꯤ ꯁꯤꯖꯤꯟꯅꯔꯒꯤꯗꯤ ꯇꯧꯕꯅꯦ ꯑꯈꯣꯏꯒꯤꯅ ꯇꯣꯉꯥꯟꯕ ꯑꯗꯒꯤ ꯀ꯭ꯂꯥꯁꯇꯣ ꯏꯁꯇꯦꯁꯟ ꯑꯅꯤ ꯂꯩꯌꯦꯕꯀꯣ ꯑꯗꯨꯒꯤ ꯑꯗꯨꯝ ꯉꯟꯅ ꯍꯧꯔꯒ ꯉꯟꯅ ꯂꯩꯕ
ꯍꯝ ꯀꯩꯗꯧꯔꯤꯒꯦ ꯍꯧꯖꯤꯛꯇꯤ
ꯐꯝꯕꯒ
ꯐꯝꯃꯒ ꯑꯃꯨꯛ ꯂꯦꯞꯄ ꯑꯃꯨꯛ ꯍꯤꯞꯄ
ꯑꯥ ꯆꯨꯝꯃꯦ
ꯌꯥꯝ ꯁꯥꯕ꯭ꯔꯥ
ꯍꯧꯖꯤꯛꯇꯤ ꯁꯥꯗ꯭ꯔꯦ ꯉꯁꯥꯏꯗꯤ ꯁꯥꯏ ꯅꯨꯡꯁꯛ ꯍꯧꯖꯤꯛꯇꯤ ꯁꯥꯗ꯭ꯔꯦ ꯉꯁꯥꯏꯗꯤ ꯌꯥꯝ ꯁꯥꯏꯌꯦ
ꯍꯧꯖꯤꯛꯇꯣ ꯉꯥ ꯉꯥꯏꯍꯥꯛ ꯑ ꯂꯩꯔꯒ ꯌꯥꯝ ꯁꯥꯔꯛ ꯁꯥꯒꯠꯄꯅꯦꯕ
ꯑꯣ
ꯉꯥꯏꯍꯥꯛ ꯃꯃꯥꯡꯗꯣ ꯑꯗꯨ ꯑꯩꯗꯣ ꯑꯁ ꯀꯃꯥꯏꯅ ꯇꯧꯁꯤꯔ ꯅꯨꯡꯁꯤꯠꯁꯨ ꯂꯥꯛꯇꯦ ꯍꯥꯏꯔ ꯂꯩꯏ ꯀꯥꯟꯗ
ꯅꯨꯡꯆꯠ ꯑꯗꯨꯅꯦ ꯑꯗꯨꯝ ꯏꯪꯉꯩ ꯍꯣꯏ ꯑꯈꯣꯏ ꯑꯈꯣꯏ ꯐꯝꯖ ꯇꯥꯔꯗꯤ
ꯎꯝ ꯅꯨꯡ ꯇꯤꯒꯤ ꯇꯥꯒꯦ ꯍꯥꯏꯔꯁꯨ ꯅꯪꯗꯤ ꯌꯥꯗꯦ
ꯅꯨꯡꯇꯤ ꯇꯥꯕꯗꯨꯗꯤ
ꯅꯣꯏ ꯅꯣꯏ ꯂꯧꯕꯨꯛꯇ ꯊꯥꯔꯣꯏ ꯂꯩꯗ꯭ꯔꯣ
ꯏꯁ ꯃꯤ ꯃꯆꯥꯥꯗꯤ ꯊꯔꯣꯏꯒꯤ ꯃꯔꯝꯒ ꯄꯜꯂꯛꯑꯦꯀꯣ ꯃꯥꯒꯤ ꯃꯔꯝꯗ ꯍꯥꯏꯔꯒ ꯑꯩꯅ
ꯊꯔꯣꯏ ꯂꯩꯗ꯭ꯔꯥ ꯍꯥꯏꯕꯅꯤꯗ
ꯂꯩꯇꯦꯗ
ꯏꯁꯤꯡ ꯂꯕꯨꯛ ꯑꯥ ꯏꯁꯤꯡ ꯊꯥꯗ꯭ꯔꯣ ꯑꯗꯣ
ꯍꯥꯥ
ꯏꯁꯤꯡ ꯊꯥꯗ꯭ꯔꯥꯕ
ꯍꯣꯏ ꯇꯨꯔꯦꯟ ꯃꯆꯥꯒꯨꯝꯕꯁꯨ ꯂꯣꯛꯀꯨꯝꯕꯁꯨ ꯏꯁꯤꯡ ꯑꯝꯇ ꯆꯦꯟꯗ꯭ꯔꯦ ꯑꯗꯨꯒꯤ
ꯑꯣ
ꯍꯌꯦꯡꯋꯥꯏ ꯏꯁꯤꯡ ꯂꯥꯛꯑꯀꯥꯟꯗ ꯅꯣꯡ ꯂꯥꯛꯑꯀꯥꯟꯗ ꯊꯔꯣꯏꯗꯤ ꯌꯥꯝꯒꯅꯤ ꯑꯈꯣꯏ ꯂꯧꯕꯨꯛ ꯅꯀꯣ ꯊꯧꯔꯣꯏ ꯌꯥꯝꯕꯗꯣ ꯍꯦꯟꯕꯅꯦ
ꯑꯣ
ꯅꯪꯁꯨ ꯆꯥꯅꯤꯡꯕ꯭ꯔꯥ
ꯍꯣꯏꯗ ꯊꯔꯣꯏꯗꯤ ꯍꯥꯎꯋꯤꯅ
ꯑꯗꯨ ꯊꯔꯣꯏ ꯐꯪꯉꯀꯥꯟꯗ
ꯈꯨꯟꯕ ꯑꯩꯈꯣꯏ ꯃꯥ ꯈꯨꯟꯕ ꯂꯥꯛꯀꯦ
ꯑꯣ ꯅꯪ ꯈꯨꯟꯕ ꯂꯥꯛ
ꯊꯔꯣꯏ ꯈꯨꯟꯕ ꯂꯥꯛꯀꯦ
ꯌꯥꯏꯅꯦ ꯌꯥꯏꯅꯦ ꯑꯗꯨ ꯃꯇꯝꯕꯨꯗꯤ ꯂꯩꯌꯦꯕꯀꯣ ꯂꯧ ꯈꯣꯏꯕ ꯍꯧꯔꯗꯤ ꯎꯝ ꯏꯁꯤꯡꯗ ꯂꯣꯏ ꯃꯣꯠꯂꯅꯤꯕꯀꯣ ꯑꯗꯨꯅ ꯑꯗꯨꯒꯤ ꯃꯃꯥꯡꯗ ꯈꯨꯟꯕ ꯂꯥꯛꯀꯗꯧꯕ
ꯌꯥꯏꯗ ꯊꯔꯣꯏ ꯂꯩꯈ꯭ꯔꯦ ꯊꯣꯛꯑꯕ ꯍꯧꯔꯦ ꯍꯥꯏꯗꯤ ꯑꯗꯨꯝ ꯀꯧ ꯂꯥꯛꯀꯅꯤ
ꯊꯔꯣꯏꯁꯤꯡꯒꯤ ꯐꯣꯟ ꯅꯝꯕꯔ ꯄꯤꯌꯨꯔ ꯑꯗꯨꯗꯤ ꯊꯔꯣꯏ ꯊꯔꯣꯏꯁꯤꯡꯒꯤꯀꯣ ꯐꯣꯟ ꯅꯝꯕꯔ ꯎꯝ ꯋꯥꯟ ꯐꯣꯔ ꯊ꯭ꯔꯤ
ꯍꯥ ꯍꯥ ꯍꯥ
ꯍꯍꯨꯝ ꯑꯁ ꯏꯁꯅꯪ ꯒꯤꯌꯥꯟ ꯇꯥꯕꯔ ꯑꯗꯨꯗ
ꯈꯪꯉꯦꯗ ꯑꯩꯍꯦꯗꯤ
ꯅꯣꯏ ꯅꯣꯏ ꯅꯣꯏ ꯂꯦꯡꯒꯥꯅꯤꯅꯦ
ꯑꯥꯏ ꯀꯣꯜꯌꯨ ꯍꯥꯏꯕꯅꯦ ꯊꯔꯣꯏꯅ
ꯏꯁ ꯌꯥꯔꯦ
ꯑꯥ
ꯌꯥꯝ ꯁꯤꯡꯈ꯭ꯔꯦ
ꯑꯣꯏꯌꯦꯗ ꯑꯩꯈꯣꯏꯗꯤꯁꯤꯡꯕꯅꯤ
ꯎꯝ
ꯑꯂꯨ ꯅꯤꯡꯇꯤ ꯆꯥꯕꯒꯤꯀꯣ ꯑꯂꯨꯗ ꯅꯤꯡꯗꯤ ꯆꯥꯕ ꯌꯥꯝ ꯃꯤꯅꯦ ꯑꯈꯣꯏꯗꯤ ꯅꯣꯏꯁꯨ ꯅꯣꯏꯁꯨ ꯆꯥꯎ
ꯑꯩꯗꯤ ꯉꯁꯤꯗꯣ
ꯑꯣ
ꯍꯋꯥꯏ ꯆꯝꯐꯨꯠꯅꯦ ꯑꯗꯨꯒ ꯑꯃꯅ ꯗꯥꯜ ꯀꯥꯡꯍꯧ
ꯑꯣ ꯑꯩꯗꯤ ꯉꯥꯒꯤ ꯃꯈꯣꯡ ꯉꯥ ꯉ ꯉꯥꯒꯤ ꯃꯈꯣꯡꯒ ꯀꯔꯤ ꯍꯥꯏꯕ ꯍꯧꯖꯤꯛ ꯃꯃꯤꯡ ꯀꯧꯈ꯭ꯔꯦ
ꯍꯧꯗꯣꯡꯒꯤ ꯃꯔꯨꯝ
ꯎꯝ ꯑꯗꯨ ꯑꯗꯨꯁꯨ ꯐꯨꯠꯂꯒ ꯆꯥꯕꯅꯦ ꯋꯥ
ꯍ ꯍ ꯍ
ꯑꯃ
ꯎꯝ ꯌꯥꯏꯅꯦ
ꯃꯍꯥꯎ ꯃꯍꯥꯎ ꯁꯤꯗꯤ ꯁ
ꯅꯪ ꯁꯤꯗꯤ ꯍꯝ
ꯅꯪꯪ ꯅꯪ ꯅꯪꯁꯨ ꯇ꯭ꯔꯥꯏ ꯇꯧ ꯍꯧꯅꯦ
ꯑꯁ ꯑꯗꯨꯒꯨꯝꯕ ꯆꯥꯅꯤꯡꯗꯦꯗ ꯑꯗꯨꯒꯨꯝꯕꯗꯤ ꯑꯉꯥꯡ ꯃꯆꯥ ꯅꯣꯏꯗꯧꯅ ꯆꯥꯒꯗꯕꯅꯤ
ꯑꯍꯟꯁꯨ ꯆꯥꯕꯅꯦ ꯑꯍꯟ ꯑꯍꯟ ꯆꯥꯕꯗꯣ
ꯎꯝ ꯑꯗꯨ ꯂꯩꯖꯔꯣ
ꯂꯩꯁꯥꯕꯤ ꯐꯪꯉꯦ ꯍꯥꯏꯕ꯭ꯔꯥ ꯑꯩꯁ ꯑꯍꯟꯅ
ꯍꯅꯨ ꯍꯅꯨꯔ ꯑꯥ ꯍꯅꯨꯔꯦꯕ
ꯑꯣ ꯑꯗꯨꯒꯤꯔ ꯅꯪ ꯌꯥꯝ ꯆꯥꯔꯤꯗꯣ
ꯍꯣꯏ
ꯌꯥꯏ ꯌꯥꯏ ꯅꯪꯁꯨ ꯅꯀꯣꯛ ꯅꯀꯣꯛꯇꯤ ꯋꯥꯡꯉꯦꯀꯣ ꯎꯝ ꯅꯪ ꯃꯤ ꯃꯤ ꯃꯤ ꯑꯣꯏꯒꯅꯤ ꯁꯥꯗꯤ ꯑꯣꯜꯂꯔꯣꯏ ꯅꯪ
ꯅꯣꯏꯒꯨꯅꯀꯣ
ꯑꯥ ꯍꯥ ꯍꯥ ꯍꯥ ꯑꯗꯨꯀꯣ
ꯑꯥꯎ
ꯉꯁꯤꯗꯤ ꯕꯣꯜ ꯌꯦꯡꯉꯁꯦꯕ
ꯑꯣ
ꯌꯥꯗꯕ ꯌꯥꯔꯣꯏ ꯉꯁꯤꯁꯦ ꯅꯪ ꯅꯪꯕꯨ ꯇꯨꯝꯍꯜꯂꯣꯏ ꯁꯨꯝ ꯇꯨꯝ ꯇꯨꯝꯍꯜꯂꯣꯏ ꯑꯁꯦꯡꯕ
ꯄꯩꯁꯥ ꯄꯤꯒꯦꯕꯣ ꯌꯦꯡꯉꯣ ꯍꯥꯏꯔꯗꯤ ꯌꯥꯏ ꯑꯗꯨꯕꯨ ꯑꯩꯈꯣꯏꯗꯤ ꯑꯗꯨꯃ ꯌꯦꯡꯕꯤꯔꯣꯏꯗ
ꯍꯌꯦꯡꯗꯤ ꯅꯣꯡꯃꯥꯏꯖꯤꯡꯅꯦ ꯅꯪ ꯁꯨꯇꯤ ꯂꯩꯏꯗꯨꯗꯤ
ꯑꯥ ꯑꯗꯨ ꯑꯣꯏꯔꯁꯨ ꯇꯜꯂꯦꯕ
ꯇꯜꯂꯦ ꯑꯁꯦꯡꯕ
ꯑꯥꯎ
ꯌꯥꯏ ꯌꯥꯏ ꯅꯪ ꯅꯪ ꯑꯩꯅ ꯍꯥꯏꯕ ꯅꯪ ꯑꯝꯇ
ꯅꯣꯏ ꯅꯣꯏꯅ ꯌꯦꯡꯉꯣ ꯑꯗꯨꯒ ꯋꯥꯔꯤ ꯍꯥꯏꯔꯛꯑꯣ ꯇꯥꯒꯦ
ꯑꯠꯆꯥ ꯑꯗꯨ ꯑꯣꯏꯔꯗꯤ ꯑꯩ ꯍꯥꯏꯕꯤꯔꯒꯦꯀꯣ ꯅꯍꯥꯟꯗꯣ ꯑꯩꯈꯣꯏ ꯑꯁ꯭ꯋꯥꯏꯗ ꯇꯣꯔꯅꯥꯃꯦꯟ ꯂꯩꯕꯅꯦꯕꯀꯣ ꯑꯩꯅ ꯒꯣꯜ ꯑꯃ ꯆꯟꯕꯤꯕ ꯑꯗꯨ ꯑꯩꯒꯤ ꯐ꯭ꯔꯦꯟꯁ ꯃꯌꯥꯝꯗꯣ ꯍꯔꯥꯎꯃꯟꯕꯒꯤ ꯌꯥꯝ ꯂꯥꯡꯕ ꯍꯧꯔꯦꯕꯀꯣ ꯑꯗꯨꯗ ꯔꯦꯐ꯭ꯔꯤꯗꯨꯅ ꯃꯛ ꯇꯥꯅꯤꯡꯃꯟꯗꯕ ꯑꯩ ꯑꯩꯒꯤꯀꯣ ꯐꯦꯟꯁꯤꯡꯒꯤꯗꯃꯛ ꯔꯦꯠ ꯀꯥꯔꯠ ꯄꯤꯕ ꯋꯥꯅꯤꯗ
ꯑꯣ ꯅꯪꯕꯨ ꯕꯣꯜ ꯁꯥꯟꯅꯕ ꯍꯩꯕ꯭ꯔꯅꯦ
ꯁꯅꯥꯕꯨꯗꯤ ꯍꯩꯌꯦ ꯑꯗꯨꯕꯨ ꯐꯖꯅꯗꯤ
ꯑꯩꯗꯤ ꯍꯩꯇꯕ꯭ꯔꯥ ꯍꯥꯏꯅ ꯈꯟꯕ
ꯏꯁ ꯅꯪꯒꯤ ꯊꯃꯣꯏꯗ ꯁꯥꯟꯅꯕꯤꯌꯨꯔꯥ ꯑꯗꯨꯗꯤ
ꯑꯦ ꯑꯦ
ꯎꯝ ꯀꯤꯕ꯭ꯔ
ꯑꯗꯨꯗꯤ ꯁꯨꯡꯇꯥ ꯇꯥꯗ꯭ꯔꯤꯕ꯭ꯔ ꯋꯍꯩꯅꯤꯍꯦ
ꯅꯪꯒꯤ ꯅꯪꯒꯤ ꯍꯧꯖꯤꯛ ꯅꯪꯒꯤ ꯄꯥꯎꯈꯨꯝꯗꯣ ꯑꯦ ꯑꯦ ꯑꯦ ꯌꯥꯝ ꯉꯛꯀ ꯃꯥꯂꯦ
ꯄꯨꯟꯁꯤꯗꯤ ꯇꯥꯗ꯭ꯔꯤꯕꯔꯤꯕ ꯑꯗꯨꯗꯣ ꯑꯗꯨꯒꯤ
ꯐꯒꯤ ꯇꯧꯕꯅꯦ ꯎꯝ ꯑꯩꯈꯣꯏꯗꯤ ꯕꯣꯜꯗꯤ ꯌꯥꯝ ꯄꯥꯝꯃꯦ ꯃꯤ ꯃꯔꯛꯇꯨꯗꯤ ꯁꯥꯟꯅꯕꯗꯤ ꯌꯥꯗꯕ
ꯍꯅꯨꯔꯕꯅꯤꯅꯀꯣ
ꯎꯝ ꯕꯣꯜ ꯈꯨꯟꯅꯕꯒꯤꯗꯃꯛ ꯌꯥꯏ
ꯈꯣꯡꯁꯨ ꯅꯔꯝꯅꯦ
ꯎꯝ ꯑꯗꯨꯅꯦ ꯑꯁ ꯉꯁꯥꯏ ꯌꯣꯄꯥꯛ ꯄꯥꯏꯔꯒ ꯂꯧ ꯇꯧꯕꯗꯣ ꯑꯁ ꯈ꯭ꯋꯥꯡ ꯅꯥꯕꯗ ꯂꯣꯏꯔꯦ
ꯎꯝ ꯅꯥꯔꯝꯅꯤ ꯊꯕꯛ ꯀꯟꯅ ꯁꯨꯅꯨ ꯄꯦꯔꯥꯂꯥꯏꯁ ꯄꯦꯔꯥꯂꯥꯏꯁ ꯆꯠꯂꯗꯤ ꯌꯥꯔꯣꯏ ꯍꯜꯅꯨꯔꯕꯅꯤꯅ
ꯎꯝ
ꯍꯤꯗꯥꯛ ꯌꯦꯡꯉꯁꯨ ꯌꯥꯔꯔꯣꯏ
ꯍꯧꯖꯤꯛꯁꯦ ꯊꯕꯛ ꯋꯥꯅ ꯍꯜꯂꯛ ꯀꯥꯟꯗ ꯅꯪꯅ ꯀ ꯋꯥꯔꯝꯅꯤꯁꯤ ꯏꯔꯨꯔꯣ ꯍꯥꯏꯅ ꯐꯗꯤꯒ ꯄꯨꯊꯣꯛꯄꯗꯣ ꯑꯩꯁ ꯃꯤꯠꯇ ꯎꯕꯤꯕ
ꯌꯦꯜꯂꯣ ꯀꯂꯔ ꯒ ꯑꯗꯨ ꯁꯣ
ꯑꯁ ꯌꯥꯔꯦ ꯍꯦ ꯌꯥꯝ ꯄꯛꯑꯅꯤꯕꯣ
ꯄꯤꯡ ꯄꯤꯡ‌ ꯄꯤꯡꯅ ꯄꯥꯝꯕ꯭ꯔꯥ
ꯑꯥ ꯑꯩꯗꯤ ꯃꯆꯨꯁꯦ ꯑꯃꯨꯕ ꯍꯥꯏꯗꯤ ꯂꯣꯏ ꯄꯥꯝꯃꯦ
ꯑꯣ ꯑꯗꯨꯗꯤ ꯃꯤꯁꯨ ꯑꯃꯨ ꯄꯥꯃꯝꯅꯦ ꯑꯗꯨꯗꯤ
ꯎꯝ ꯅꯪꯁꯨ ꯈꯔ ꯃꯨꯠꯇꯥꯛ ꯇꯧꯔꯤꯁꯤꯗꯤ ꯑꯁ ꯌꯥꯝ ꯉꯧꯕ꯭ꯔꯥ
ꯄꯦꯄꯔ ꯄꯦꯄꯔꯒꯤ ꯄꯦꯄꯔ ꯍꯦꯟꯅ
ꯑꯁ ꯑꯁ
ꯄꯦꯄꯔ ꯍꯦꯟꯅ ꯉꯟꯥꯕꯅꯦ ꯈꯣꯏꯗꯤ
ꯑꯗꯨꯑꯣꯏꯔꯗꯤ ꯑꯩꯁꯦ ꯅꯪꯕꯨ ꯂꯧꯔꯗꯤ ꯏꯆꯥꯁꯨ ꯑꯗꯨꯝ ꯐꯖꯔꯅꯤ ꯃꯁꯛ ꯁꯨ ꯉꯧꯁꯨ ꯉꯥꯎꯔꯅꯤꯀꯣ ꯑ ꯑꯃꯨ ꯄꯥꯝꯃꯦ ꯍꯥꯏꯔꯁꯨ ꯑꯩ ꯃꯤꯗꯗꯤ ꯑꯃꯨ ꯄꯥꯝꯃꯦ ꯍꯥꯏꯗꯦꯅ
ꯑꯩꯅ ꯑꯩ ꯍꯧꯖꯤꯛ ꯍꯪꯕꯗ ꯅꯪ ꯍꯣꯏ ꯍꯥꯏꯕꯗꯨꯅꯦ
ꯑꯩ ꯅꯪꯅ ꯍꯥꯏꯕꯒꯤ ꯑꯩꯗꯤ ꯍꯣꯏ ꯍꯥꯏꯕꯅꯤꯅꯦ
ꯍꯣꯏ ꯑꯃꯨꯕ ꯃꯤꯁꯨ ꯄꯥꯝꯅꯤ ꯍꯥꯏꯅ ꯍꯣꯏ ꯍꯥꯏꯕꯗꯨꯗꯤ
ꯐꯪꯅꯕ ꯍꯥꯏꯕ
ꯅꯨꯄꯥ ꯅꯨꯄꯥꯅꯤꯅꯅꯦ ꯅꯪꯅ ꯈꯨꯝꯈ꯭ꯔ꯭ꯕ ꯗ ꯍꯣꯡꯒꯅꯨꯅꯦ ꯅꯪꯒꯤ ꯐꯤꯔꯦꯑ
ꯑꯗꯨ ꯑꯣꯏꯔꯗꯤ ꯑꯩꯒꯤ ꯐꯤꯔꯦꯞꯁꯦ ꯍꯣꯡꯉꯔꯣꯏ ꯑꯩ ꯅꯪ ꯄꯨꯟꯁꯤ
ꯑꯗꯨꯒꯤ ꯅꯠꯇꯦ ꯍꯦ
ꯑꯗꯨꯕꯨ
ꯅꯪꯁꯨ ꯌꯥꯏꯍꯦ
ꯍꯣꯏ ꯑꯩꯗꯤ ꯃꯤ ꯕꯨꯀꯣ
ꯎꯝ
ꯃꯤꯕꯨ ꯌꯥꯝ ꯁꯨꯝꯍꯠꯄ ꯍꯩꯕꯅꯦꯀꯣ ꯆꯦꯛꯁꯤꯟꯖꯧ ꯆꯦꯛꯁꯤꯟꯖꯧ ꯑꯩꯒꯤ ꯂꯥꯡꯗꯨꯗ ꯅꯪ ꯇꯨꯖꯅꯤ
ꯃꯤꯠ ꯇꯥꯡꯅꯁꯨ ꯇꯨꯕꯤꯔꯣꯏꯑꯦ ꯑꯈꯣꯏꯗꯤ
ꯅꯪꯅꯕꯨ ꯍꯦꯟꯅ ꯁꯤꯡꯉꯦ ꯑꯗꯨꯗꯤ ꯍꯣꯏꯗ
ꯑꯈꯣꯏ ꯑꯈꯣꯏ ꯂꯣꯟꯗ ꯑꯣꯏꯔꯗꯤ ꯐꯖꯅ ꯉꯥꯡꯕꯤꯅꯤ
ꯑꯁ ꯑꯁ ꯅꯪ ꯅꯪ ꯑꯣ ꯅꯪ ꯑꯁ ꯅꯨꯡꯁꯤꯠ ꯌꯥꯝ ꯁꯤꯠꯂꯦ ꯍꯧꯖꯤꯛꯁꯦ
ꯎꯝ
ꯇꯥꯕ꯭ꯔꯥ
ꯇꯥꯗꯤ ꯇꯥꯥꯏꯌꯦ ꯑꯣꯏ
ꯅꯨꯡꯁꯤꯠ ꯌꯥꯝ ꯁꯤꯠꯂꯦ ꯍꯧꯖꯤꯛꯇꯤ ꯐꯖꯟ ꯅꯨꯡꯉꯥꯏꯔꯦꯍꯦ ꯋꯥ
ꯆꯩꯕ ꯆꯠꯂꯣ ꯅꯨꯡꯁꯤꯠꯁꯤꯠꯒꯅꯣ ꯍꯥꯏꯑꯣ ꯗꯤꯁꯇꯥꯞ ꯇꯧꯋꯦꯕ
ꯑꯩꯁ ꯀꯅꯥꯕꯨ
ꯑꯩ ꯇꯥꯕ ꯅꯨꯡꯉꯥꯏꯇꯦꯕ
ꯑꯣ ꯅꯪꯁꯨ ꯇꯥꯕ꯭ꯔꯥ ꯅꯨꯡꯁꯤꯠ ꯁꯤꯠꯂꯤꯁꯦ
ꯍꯣꯏꯅꯦ
ꯁꯥꯎꯕ ꯌꯥꯗꯦ ꯏꯕꯥꯅꯤꯒꯤ ꯋꯥꯔꯤꯗ ꯅꯨꯡꯉꯥꯏꯃꯟꯕꯒꯤ ꯅꯨꯡꯁꯤꯠꯁꯤꯡꯁꯨ
ꯍꯣꯏ ꯍꯔꯧ ꯍꯔꯧ ꯑꯣꯏꯔꯝꯒꯅꯤꯀꯣ
ꯑꯝ ꯍꯝ ꯑꯁ ꯂꯧꯕꯨꯛꯇꯩ ꯁꯨꯝ ꯌꯦꯡꯀꯥꯟꯗꯀꯣ ꯅꯣꯡꯄꯣꯛꯂꯣꯝꯗ ꯌꯦꯡꯉꯁꯨ ꯑꯋꯥꯡ ꯂꯣꯝꯗ ꯌꯦꯡꯉꯁꯨ ꯃꯤ ꯀꯅꯥꯝꯇ ꯂꯩꯇꯦꯅꯦ ꯑꯩ ꯏꯊꯟꯇꯅꯤꯅꯦ
ꯀꯩꯒꯤ
ꯈꯪꯗꯦꯅꯦ ꯃꯣꯏ ꯑꯇꯣꯞꯄꯁꯤꯡꯁꯦ ꯂꯧ ꯁꯨꯕ ꯂꯣꯏꯔꯖꯥꯠꯂ ꯈꯪꯗꯦ ꯑꯩꯅ ꯁꯋꯥꯠ ꯁꯣꯝꯗ ꯀꯟꯅ ꯁꯨꯒꯦ ꯇꯧꯔꯤꯑꯕ ꯑꯗꯨ ꯃꯣꯏꯅ ꯑꯝꯇ ꯂꯩꯔꯝꯗꯕ
ꯅꯪ ꯅꯍꯥꯟ ꯇꯟꯕꯒꯤ ꯃꯤ ꯁꯨꯕ ꯀꯥꯟꯗ ꯇꯟꯕꯒꯤ ꯁꯨꯗꯕ ꯑꯗꯣ ꯍꯧꯖꯤꯛ ꯃꯤ ꯂꯩꯇꯀꯥ ꯅꯊꯟꯇ ꯇꯧ ꯑꯗꯨꯒꯤ ꯑꯣꯏꯔꯝꯅꯤ
ꯃꯇꯝꯁꯦ ꯌꯥꯝ ꯆꯞ ꯆꯥꯔꯕꯅꯦ ꯍꯥꯏꯗꯤ ꯃꯣꯏ ꯍꯥꯟꯅ ꯁꯨꯔꯝꯕꯗꯣ ꯅꯣꯡꯁꯨ ꯇꯥꯗꯦ ꯅꯨꯡꯁꯥ ꯃꯔꯛꯇ ꯁꯨꯕꯅꯦ ꯉꯁꯤꯗꯤ ꯅꯣꯡ ꯃꯥꯡꯉꯦ ꯌꯥꯝ ꯅꯨꯡꯉꯥꯏꯌꯦ
ꯑꯣ ꯑꯗꯨꯗꯤ ꯅꯪꯗꯤ ꯌꯥꯝ ꯁꯤꯡꯉꯦꯅꯦ
ꯍꯣꯏꯅꯦ ꯌꯥꯝ ꯁꯤꯡꯕꯅꯤꯅꯦ ꯁꯤꯡꯃꯟ ꯁꯤꯡꯃꯟꯕꯒꯤ ꯏꯁꯥꯒꯤ ꯃꯤꯡ ꯄꯥꯎ ꯀꯥꯎꯗꯧꯔꯦ
ꯑꯥ ꯃꯤꯡꯕꯨ ꯀꯩꯗꯧꯒꯗꯣꯏꯅꯣ ꯆꯥꯒꯗꯕꯁꯨ ꯅꯠꯇꯦ ꯃꯤꯅ ꯍꯥꯡꯕꯤꯒꯗꯧꯁꯨ ꯅꯠꯇꯦ
ꯆꯨꯝꯃꯦꯀꯣ
ꯍꯣꯏꯗ
ꯅꯪ ꯅꯪ ꯅꯪ ꯅꯣꯛꯄꯗꯣ
ꯑꯣ
ꯃꯤꯕꯨꯗꯤ ꯇꯥꯍꯟꯒꯅꯨꯀꯣ ꯃꯤ ꯃꯤꯉꯣꯟꯗꯗꯤ
ꯍꯣꯏ ꯇꯥ